ꯌꯥꯗ꯭ꯔꯦ
ꯀꯩꯒꯤꯅꯣ ꯑꯩꯒꯤꯗꯤ ꯂꯩꯇ꯭ꯔꯦꯅꯦ
ꯈꯪꯗꯦ ꯃꯔꯤꯈꯛ ꯇꯧꯕ ꯌꯥꯏꯌꯦ ꯃꯤꯃꯕꯨ
ꯍꯥ ꯅꯪꯅ ꯎꯝꯝ
ꯃꯔꯤꯈꯛ ꯇꯧꯕ ꯌꯥꯏꯌꯦ ꯍꯥꯏꯏꯑꯦꯕ
ꯑꯗꯨꯝ ꯍꯥꯏꯔꯅꯨ ꯍꯧꯖꯤꯛ
ꯑꯉꯥꯡꯗꯣ
ꯍ ꯍꯣꯏ ꯍꯣꯏ ꯈꯪꯉꯦ ꯈꯪꯉꯦ
ꯑꯗꯣ ꯃꯔꯤ ꯈꯛꯇ ꯌꯥꯏ ꯍꯥꯏꯕ
ꯎꯝꯝ
ꯑꯗꯣ ꯑꯉꯥꯡ ꯃꯔꯤ ꯃꯥ ꯑꯅꯤ ꯑꯍꯨꯝ ꯃꯔꯤ ꯃꯔꯤ ꯄꯣꯛꯈ꯭ꯔꯦꯅ
ꯍꯣꯏ ꯍꯣꯏ ꯅꯪꯅ ꯃꯔꯤ ꯑꯩꯅ ꯃꯔꯤ ꯇꯥꯎꯕꯁꯨ ꯌꯥꯏꯑ ꯇꯥꯎꯔꯁꯨ ꯌꯥꯏ ꯎꯝ ꯀꯣ ꯑꯩ ꯑꯗꯨ ꯍꯥꯎꯕꯅꯦ
ꯑꯩ ꯇꯧꯈ꯭ꯔꯦ ꯃꯔꯤ
ꯍꯣꯏ ꯃꯔꯤ ꯇꯧꯈ꯭ꯔꯦ
ꯀꯅꯥꯕꯨ ꯃꯨꯛꯀ ꯇꯣꯟꯗꯣꯏꯕ ꯑꯩ
ꯅꯠꯇꯦ ꯑꯩꯅ ꯍꯥꯏꯕꯗꯤ ꯑꯣ ꯀꯩꯅꯣ ꯅꯪ ꯍꯥꯏꯕꯗꯣ ꯑꯩ ꯒ꯭ꯌꯥꯟ ꯇꯥꯗꯦ ꯑꯈꯣꯏ ꯑꯅꯤ ꯍꯥꯏꯕꯅꯦ ꯑꯥ ꯃꯤ ꯑꯃꯗꯣ ꯎꯝ ꯎꯝ ꯇꯧꯕꯤꯕ꯭ꯔꯥ ꯅꯪ ꯍꯥꯎꯕ꯭ꯔꯣ
ꯍꯥꯎ
ꯎꯝ ꯑꯩꯒꯤ ꯕꯦꯛꯒ꯭ꯔꯥꯎ ꯃ ꯇꯥꯗꯦꯀꯣ ꯇꯥꯕ꯭ꯔꯥ
ꯇꯥꯏꯌꯦ ꯑ ꯇꯥꯗꯦ ꯇꯥꯗꯦ
ꯍꯔꯗꯤ ꯑꯁ
ꯌꯥꯝ ꯂꯥꯡꯕ꯭ꯔꯅꯦ
ꯄꯥꯟꯗ ꯐꯥꯝꯕꯅꯦ ꯑꯈꯣꯏ ꯎꯝ ꯀꯩꯅꯣ ꯚꯤꯎ ꯔꯨꯝꯗꯗꯤꯀꯣ ꯑꯈꯣꯏ ꯏꯕꯨꯡ ꯈꯣꯏꯗꯣ ꯒꯦꯝ ꯁꯅꯥꯔꯤꯑꯕ
ꯀꯔꯤꯒꯤ
ꯑꯗꯨꯝ ꯁꯥꯟꯅꯕꯅꯦ ꯃꯣꯏ ꯍꯥꯏꯗꯣ ꯍꯣꯏ ꯃꯔꯤ ꯇꯧꯔ ꯑꯗꯨꯝ ꯁꯥꯟꯅꯕꯅꯦ
ꯎꯝ ꯐꯨꯠꯕꯣꯜ ꯌꯦꯡ
ꯉꯁꯤꯁꯦ ꯕꯣꯜ ꯌꯦꯡꯗꯣꯏꯅꯦ ꯍꯣꯏ
ꯑꯩ
ꯅꯪꯁꯨ ꯕꯣꯜ ꯌꯦꯡꯉꯣ
ꯍꯥꯎ
ꯉꯁꯤꯁꯦ ꯖꯤꯜꯒ ꯖꯄꯥꯟ ꯁꯅꯥ
ꯀꯅꯥꯕꯨ ꯁꯞꯄꯣꯔꯠ ꯇꯧꯗꯣꯏꯕ
ꯕꯔꯖꯤꯜꯒ ꯖꯄꯥꯟ ꯑꯩ ꯖꯄꯥꯟ ꯁꯄꯣꯔꯠ ꯇꯧꯔꯅꯤ
ꯁꯤꯁ ꯀꯔꯤꯒꯤ ꯕ꯭ꯔꯖꯤꯜ
ꯀꯩꯅꯣ ꯕ꯭ꯔꯖꯤꯜꯗꯤ ꯑꯩ ꯄꯥꯝꯗꯦ
ꯁꯤꯁ ꯀꯅꯥ ꯌꯥꯎꯕ꯭ꯔꯅꯦ
ꯀꯩꯅꯣ ꯅꯦꯃꯔ ꯂꯩꯕꯒꯤ ꯍꯥ
ꯅꯦꯃꯔꯕꯨ ꯌꯦꯡꯅꯤꯡꯗ꯭ꯔꯣ ꯅꯪ
ꯑꯩ ꯌꯦꯡꯅꯤꯡꯗꯦ
ꯅꯦꯝꯃꯔ ꯐꯦꯟꯁ ꯅꯠꯇꯦ
ꯃꯥꯗꯣ ꯑꯥ ꯑꯗꯨꯝ ꯍꯣꯜ ꯃꯥꯗꯣ ꯅꯤ ꯕꯅꯦꯕ ꯗꯨꯒꯤ ꯇꯜꯂꯦ
ꯍꯥ
ꯕꯣꯜ ꯑꯗꯨꯝ ꯁꯥꯟꯅꯕ ꯀꯥꯟꯗꯀꯣ
ꯎꯝ
ꯃꯥꯗꯤ ꯐꯣꯜ ꯑꯗꯨꯝ ꯅꯤꯕꯅꯦ ꯍꯥꯏꯕ ꯅꯦꯃꯔꯗꯣ ꯗꯨꯒꯤ ꯍꯩꯅꯗꯦ
ꯈꯪꯉꯦ ꯅ ꯃꯤꯗꯤ
ꯉꯁꯤ ꯉꯁꯤꯗꯤ ꯇꯦꯟ ꯊꯔꯇꯤꯗ ꯁꯟꯅꯔꯅꯤ
ꯎꯝ
ꯉꯁꯤꯗꯤ ꯅꯣꯛ ꯑꯥꯎꯠ ꯅꯣꯛ ꯑꯥꯎ ꯍꯥꯎꯔꯅꯤ ꯑꯗꯨꯒꯤ ꯁꯅꯕ ꯍꯧꯕ ꯃꯥꯜꯂꯦ
ꯌꯥꯝ ꯈꯪꯉꯦꯅ ꯐꯨꯠꯕꯣꯜ ꯃꯔꯝꯗ
ꯇꯥꯕ꯭ꯔꯣ
ꯑ ꯍꯥꯏꯌꯣ ꯇꯗ꯭ꯔꯦ ꯅꯪꯒꯤ ꯃꯈꯣꯟ
ꯑꯩꯁꯨ ꯇꯥꯗ꯭ꯔꯦ ꯅꯪꯕꯨ
ꯅꯪ ꯍꯧꯖꯤꯛꯁꯨ ꯅꯍꯥꯟ ꯂꯥꯏꯕ ꯃꯐꯝꯗꯨꯔ ꯔꯦꯟ ꯂꯩꯕꯗꯣ
ꯅꯍꯥꯟ ꯍꯥꯏꯗꯤ ꯂꯥꯁ ꯏꯌꯔꯂꯣ
ꯑꯃꯨꯛꯀ ꯍꯣꯡꯉꯦ ꯂꯥꯁ ꯏꯌꯔ ꯂꯩꯕ ꯃꯐꯝꯗꯣ ꯅꯠꯇꯦ
ꯅꯣꯏ ꯀꯣꯂꯦꯁꯀꯤ ꯃꯅꯥꯛꯇ ꯑꯗꯨꯝ ꯂꯩꯔꯕꯣ ꯍꯧꯖꯤꯛꯇꯤ
ꯂꯞꯄꯦ ꯍꯧꯖꯤꯛꯀꯥꯟꯗꯤ
ꯅꯪ ꯈꯣꯡꯅ ꯆꯠꯄ꯭ꯔ ꯅꯠꯇ꯭ꯔꯒ ꯂꯥꯏꯟꯗ ꯆꯠꯄ꯭ꯔ
ꯂꯥꯏꯟꯗ ꯑꯗꯨꯁꯨ ꯑꯣꯛꯇꯣ ꯑꯅꯤ ꯂꯧꯕꯅꯦ
ꯕꯣꯟ ꯌꯣꯝꯗꯒꯤ
ꯌꯨꯝꯗꯒꯤ ꯕꯖꯥꯔ ꯐꯥꯎ ꯌꯨꯝꯗꯒꯤ ꯕꯖꯥꯔ ꯐꯥꯎ ꯕꯖꯥꯔꯗꯒꯤ ꯀꯣꯂꯦꯖ ꯐꯥꯎ
ꯌꯥ ꯍ
ꯐꯣꯔꯇꯤ
ꯕꯔꯗꯦ
ꯌꯥꯔꯣꯢꯗꯧꯗ ꯑꯗꯒꯤ ꯈꯣꯡꯅ ꯆꯠꯄ ꯌꯥꯢꯅꯦ ꯅꯪꯖꯨ
ꯌꯥꯎ ꯂꯥꯛꯄꯗ
ꯑꯦꯠꯇꯤ
ꯎꯝ ꯑꯗꯨꯒꯤ
ꯂ ꯑꯗꯨꯝ ꯆꯜꯂꯗꯤ ꯑꯁ ꯄꯩꯁꯥ ꯌꯥꯝ ꯇꯤꯡꯅꯤꯗ
ꯑꯗꯨꯒꯤ ꯑꯗꯨꯒꯤ ꯀꯣꯂꯦꯖ ꯆꯠꯇꯕꯅꯤ
ꯎꯝ
ꯄꯩꯁꯥ ꯁꯦꯚ ꯇꯧꯅꯤꯡꯉꯥꯏ ꯍꯥꯏꯅ
ꯎꯝ ꯍꯣꯏ
ꯐꯖꯅ ꯇꯥꯗꯦ ꯀꯥꯡ ꯆꯤꯛꯇ꯭ꯔꯣ ꯅꯪ ꯃ ꯄꯥꯟꯗ ꯂꯩꯕꯗꯣ
ꯑꯥ ꯆꯤꯛꯇꯦ
ꯏꯁ ꯐꯥꯏꯅꯗꯨꯗꯤ
ꯌꯦꯡꯗꯤ ꯅꯨꯃꯤꯠ ꯐꯥꯒꯗꯕ ꯃꯥꯜꯂꯦ
ꯌꯥꯝ ꯑꯥ ꯌꯥꯝ ꯁꯥꯕ꯭ꯔꯥ
ꯅꯠꯇ꯭ꯔꯒ ꯏꯪꯕ꯭ꯔꯥ
ꯍꯥꯗ꯭ꯔꯁꯨꯨ ꯀꯣ ꯉꯁꯤꯗꯤ ꯁꯥꯕꯦꯟꯒꯨꯝꯕ ꯁꯦꯠꯇꯗ ꯑꯗꯨꯝ ꯌꯥꯕ ꯅꯨꯃꯤꯠꯅꯤ
ꯎꯝ
ꯉꯁꯤ ꯁꯥꯗꯦ ꯑꯥ ꯃꯤ ꯑꯃꯗꯣ ꯌꯦꯡꯉꯣ
ꯎꯝ ꯌꯦꯡꯒꯦ
ꯁꯥꯗꯔꯤꯔ
ꯗꯣꯟꯋꯥꯔꯤ
ꯅꯪ ꯄꯨꯡ ꯀꯌꯥꯗ ꯇꯨꯝꯗꯣꯏꯅꯣ ꯑꯥ
ꯇꯔꯥ ꯑꯗꯨꯋꯥꯏꯗ
ꯑꯥ ꯍꯥꯏꯗꯤ ꯀꯣ ꯄꯨꯡ ꯑꯥ ꯑꯩꯠ ꯊꯥꯔꯇꯤꯗꯋꯥꯏꯗ ꯇꯨꯝꯔꯒ ꯀꯣ ꯇꯨꯋꯦꯜꯇ ꯑꯃꯨꯛ ꯀꯣ ꯍꯧꯒꯠꯄꯗꯣ ꯑꯗꯨꯝ ꯇꯧꯅꯦ ꯍꯧꯖꯤꯛꯀꯥꯟ ꯉꯥꯡꯁꯨ ꯉꯔꯥꯡꯁꯨ ꯑꯗꯨꯝ ꯉꯟꯅ ꯇꯨꯝꯕꯅꯦ ꯑꯩꯗꯣ
ꯑꯣ
ꯑꯗꯨꯝ ꯍꯧꯒꯠꯄ꯭ꯔꯥ ꯇꯨꯋꯦꯜꯐ ꯑꯗꯨꯋꯥꯏꯗ
ꯎꯝ ꯍꯣꯏ ꯎꯝ ꯍꯧꯒꯠꯂꯒ ꯑꯥꯏꯖꯤꯗ ꯑꯗꯨꯝ ꯕꯤꯗꯤꯑꯣ ꯌꯦꯡꯕꯅꯦ ꯑꯩꯗꯣ ꯑꯗꯨꯒ ꯇꯥꯔꯝꯗꯥꯏꯗ ꯑꯗꯨꯝ ꯇꯨꯝꯃꯦ
ꯅꯦꯠꯋꯥꯛꯇꯣ ꯐꯖꯩꯍꯦ
ꯐꯥꯏꯚ ꯐꯤꯐꯇꯤ ꯁꯤꯛꯁꯇ ꯑꯃꯨꯛꯀ ꯍꯧꯒꯠꯂꯦ ꯑꯁ ꯇꯜꯂꯦ
ꯐꯥꯏꯐ ꯊ꯭ꯔꯇꯤꯗ
ꯐꯥꯢꯚ ꯊꯔꯇꯤ ꯁꯤꯛꯁ ꯑꯗꯨꯋꯥꯢꯗ ꯎꯝ
ꯑꯣ
ꯗꯨꯝꯗ ꯑꯩ ꯅꯨꯄꯤ ꯑꯩꯊꯟꯗ ꯂꯩꯕꯒꯤꯁꯨ ꯋꯥꯏꯌꯦꯗ ꯍꯥꯍꯥ ꯆꯥꯛ ꯊꯣꯡꯕ ꯑꯏ
ꯋꯥꯔꯝꯕꯅꯦ
ꯍꯤꯡꯖꯥꯡꯒꯨꯝꯕ ꯊꯣꯡꯒꯗꯕ ꯂꯩꯔꯗꯤ ꯈꯔ ꯐꯌꯦ ꯂꯩ ꯇ꯭ꯔꯗꯤꯀꯣ ꯇꯜꯂꯦ
ꯒꯥꯔꯗꯦꯟꯒꯨꯝꯕ ꯂꯩꯇ꯭ꯔꯣ ꯀꯤꯠꯆꯦꯟ ꯒꯥꯔꯗꯦꯟꯒꯨꯝꯕ
ꯂꯩꯇꯦ ꯂꯝ ꯂꯩꯇꯦ ꯍꯥꯏꯕ
ꯂꯩꯔꯒ ꯆꯥꯕ꯭ꯔꯥ ꯅꯣꯏ
ꯎꯈꯣꯏꯗ ꯀꯣ ꯎꯝ ꯐꯥꯔꯁꯨ ꯐꯖꯗꯦꯕ ꯑꯣ ꯀꯩꯅꯣ ꯌꯥꯝ ꯅꯪꯅꯄꯤꯗꯣ ꯐꯠꯇ꯭ꯔꯦ ꯑꯗꯨꯒꯤ
ꯑꯣ
ꯑꯗꯨꯒꯤ ꯃꯤꯗꯣ ꯂꯧꯁꯨ ꯂꯩꯇꯦ ꯑꯩꯈꯣꯏꯗꯤ ꯑꯁ ꯑꯁ ꯌꯥꯝ ꯇꯤꯡꯕꯅꯦ ꯏꯟꯖꯥꯡ ꯅꯥꯄꯤꯒꯨꯝ ꯕ ꯂꯩꯕꯗꯣ
ꯎꯝ ꯑꯣꯏꯔꯝꯒꯅꯤ ꯃꯐꯝꯒꯨꯝꯕꯗꯤ ꯂꯩꯕ꯭ꯔꯥ
ꯐꯝꯒꯨꯝꯕꯗꯤ ꯂꯩꯌꯦ ꯑꯗꯨ ꯑꯣꯏꯔꯁꯨ ꯀꯩꯅꯣ ꯑꯩꯈꯣꯏꯅ ꯊꯥꯔꯁꯨ ꯀꯣ ꯐꯖꯗꯦꯕ
ꯎꯝ ꯎꯝ
ꯍꯥꯔꯒꯨꯝꯕꯁꯨ ꯂꯩꯇꯕ ꯑꯗꯨ ꯑꯥ ꯑꯗꯨ ꯍꯣꯔꯦꯟ ꯑꯃꯃꯨꯛꯀꯥ ꯁꯥꯟꯅꯁꯦꯀꯣ
ꯁꯌꯦꯛꯂꯣꯗꯤ